ꯍꯥꯎ
ꯍꯜꯂꯣ
ꯑ
ꯇꯥꯕ꯭ꯔꯣ
ꯍꯜꯂꯣ
ꯍꯜꯂꯣ ꯇꯥꯕ꯭ꯔꯣ ꯍꯜꯂꯣ
ꯌꯥꯕ꯭ꯔꯣ
ꯇꯥꯏ ꯑꯩꯒꯤ ꯈꯣꯟ ꯇꯥꯗꯕ꯭ꯔꯣ
ꯑꯁ ꯇꯥꯏ ꯇꯥꯏ
ꯑꯣ ꯀꯗ ꯑꯣꯏꯅꯣ
ꯑꯁ ꯂꯧꯥꯎꯗ ꯐꯝꯃꯦ
ꯅꯣꯡ ꯆꯨꯗ꯭ꯔꯣ
ꯅꯣꯡ ꯁꯨꯕꯒꯤ ꯐꯝꯕꯅꯦ ꯅꯪꯗꯤ ꯀꯔꯤꯇ ꯑꯣꯕ꯭ꯔꯣ
ꯑꯁ ꯍꯤꯞꯄꯒ ꯂꯩ ꯑꯁ ꯑꯉꯥꯡ ꯑꯃꯀ ꯄꯣꯛ ꯑꯉꯥꯡ ꯑꯃꯨꯛꯀ ꯆꯥꯛ ꯄꯤꯌꯦ ꯑꯁ ꯀꯩ ꯀꯩꯅꯣ ꯇꯧꯏ
ꯃ ꯁꯥꯔꯣ
ꯏꯆꯦꯛ ꯃꯁꯥ ꯂ ꯂꯦꯡꯕ ꯂꯣꯏꯔꯕꯣ
ꯍꯜꯂꯣ ꯑ ꯂꯣꯏꯗ꯭ꯔꯦꯗ ꯋꯥꯅꯤ
ꯌꯥꯝ ꯋꯥꯠꯂꯤꯕꯣ
ꯂꯩꯌꯦ ꯌꯥꯝ ꯂꯩꯥꯏꯌꯦ
ꯉꯁꯤꯒꯤꯗꯤ ꯂꯣꯏꯔꯕꯣ
ꯉꯁꯤꯒꯤꯗꯤ ꯑꯃ ꯋꯥꯠꯂꯦ
ꯄꯤꯛꯄ꯭ꯔꯣ ꯆꯥꯎꯕ꯭ꯔꯣ ꯃꯥꯗꯤ
ꯀ ꯄꯟꯅꯦꯥꯡ ꯂꯤꯡꯕꯗꯨ ꯑꯃ ꯑꯅꯤ ꯑꯍꯨꯝ ꯃꯔꯤ ꯃꯉꯥ ꯇꯔꯨꯛ ꯑꯄꯤꯛꯄ ꯇꯔꯨꯛ ꯂꯦꯡꯈ꯭ꯔꯦ ꯍ ꯉꯁꯤꯒꯤꯅ ꯑꯃꯈꯛꯇꯅꯦ ꯑ ꯑꯃ ꯂꯩꯥꯛꯌꯦ
ꯑꯣ ꯁꯤꯖꯤ ꯉꯟꯅ ꯂꯣꯏꯅꯦ ꯑꯗꯨꯗꯤ
ꯌꯥꯝꯅ ꯂꯣꯏꯔꯤꯅꯤ ꯑꯗꯨ ꯑꯁ ꯅꯣꯡ ꯆꯨꯕꯒꯤ ꯐꯝꯕꯅꯤꯅꯦ
ꯑꯣ ꯀꯅꯥꯒꯅꯥ ꯆꯜꯗ꯭ꯔꯦ ꯅꯊꯟꯗꯔꯣ ꯅꯅꯥꯎ ꯅꯨꯄꯤꯒꯔꯥ
ꯏꯃꯥꯁꯨ ꯏꯄꯥꯁꯨ ꯏꯅꯥꯎꯅꯨꯄꯤ ꯆꯠꯇꯦ ꯉꯁꯤ
ꯑꯣ
ꯅꯣꯡ ꯁꯨꯕꯒꯤ ꯐꯝꯕꯅꯦ
ꯅꯣꯡ ꯆꯨꯔꯒ ꯂꯧ ꯂꯤꯡꯕ ꯅꯨꯡꯉꯥꯏꯇꯕꯗꯨꯅꯦ
ꯗꯣꯏꯅꯦ ꯆꯣꯠꯂꯤ ꯍꯥꯥ
ꯆꯥꯛꯇ ꯆꯥꯔꯕꯣꯁꯔꯥꯎꯑꯣ ꯋꯥꯜꯂꯣ
ꯎꯝ ꯆꯥꯛ ꯄꯨꯔꯗ
ꯑꯣ
ꯌꯨꯝꯗꯅꯤ
ꯂꯦꯡꯕꯨ ꯂꯣꯏꯔꯒ ꯑꯃꯨꯛꯀ ꯆꯥꯅꯤꯡꯉꯥꯏꯔꯣ
ꯑꯃ ꯋꯥꯠꯄꯗꯣ ꯂꯣꯏꯔꯒ ꯂꯥꯛꯀꯅꯤ ꯀ꯭ꯔꯤꯝꯖꯝ ꯆꯥꯞꯔꯣ
ꯃꯁꯤꯁꯦ ꯎꯇꯤ ꯆꯥꯥꯏ
ꯍꯕ꯭ꯔꯣ
ꯑꯅ ꯉꯁꯤ ꯎꯇꯤ ꯍꯥꯕꯇ ꯃꯣꯏꯗꯤ
ꯑꯜꯂꯨ
ꯎꯇ ꯀꯩ ꯆꯥꯎꯦ ꯁꯥꯕꯀ ꯍꯥ ꯐꯔꯣ
ꯑꯂꯨ ꯀ ꯤꯟꯁ ꯀ ꯑꯃꯗꯨ ꯃꯃꯤꯡ ꯀꯥꯎꯈ꯭ꯔꯦ
ꯍꯥꯎꯕ꯭ꯔꯣ
ꯏꯟꯖꯥꯡꯗꯣ ꯌꯥꯝꯅ ꯁꯥꯏ
ꯑꯣ ꯀꯅꯥ ꯊꯣꯡꯕꯒꯦ
ꯏꯃꯥꯅ ꯊꯣꯡꯕꯒꯤꯅꯤꯅꯤ ꯃꯔꯣꯛꯇꯣ ꯐꯖꯅ ꯍꯥꯞꯄ ꯃꯥꯥꯟꯂꯩ
ꯅꯣꯏ ꯂꯧꯗꯤ ꯊꯔꯣꯑꯣ ꯌꯥꯎꯗ꯭ꯔꯣ
ꯑꯩ ꯐꯥꯔꯣꯏ ꯑꯃ ꯐꯥꯎ ꯎꯗꯦ
ꯃꯈꯥꯔꯣꯝꯗꯤ ꯅꯣꯏ ꯅꯣꯏ ꯅꯣꯏ ꯂꯧꯗ ꯍꯨꯟꯗ꯭ꯔꯣ ꯊꯔꯣꯏꯗꯣ
ꯑꯩꯈꯣꯏ ꯗ ꯑꯁꯋꯥꯏꯗꯗꯤ ꯊꯥꯔꯣꯏ ꯂꯩꯇꯗ ꯃꯤꯒꯤꯗꯤ ꯈꯔ ꯈꯔ ꯂꯥꯛꯑꯦ ꯑꯗꯣ ꯑꯩꯈꯣꯏꯒꯤ ꯂꯧꯗ ꯂꯩꯇꯕꯅꯤꯅ ꯑꯩ ꯈꯨꯟꯂꯒ ꯊꯝꯕꯟ ꯊꯝꯕꯟ
ꯑꯣ
ꯇꯕꯨꯒꯤꯔꯈꯪꯒꯦ ꯑꯝꯃ ꯐꯥꯎ ꯎꯗꯦ
ꯀꯩꯗꯧꯕ ꯑꯁ ꯂꯩꯅꯤꯡꯉꯥꯏ ꯃꯥꯅ ꯅꯣꯡꯃ ꯎ ꯎꯁꯣꯏꯊꯤꯕ ꯆꯠꯁꯦ ꯄ꯭ꯂꯦꯒ꯭ꯔꯥꯎꯟ ꯃꯊꯛꯀꯤꯗꯣ
ꯎꯁꯣꯏ ꯎꯝ ꯆꯄ ꯁꯁ ꯅꯤꯡꯝꯕ ꯑꯗꯨ ꯀꯥꯡꯗꯨ
ꯑꯩ ꯅꯪꯉꯣꯟꯗ ꯉꯁꯤ ꯆꯠꯁꯦꯛ ꯀꯧꯁꯠꯂꯥ ꯍꯥꯏꯅ ꯈꯟꯕ ꯅꯪ ꯑꯃꯨꯛꯀ
ꯀꯥꯡ ꯂꯩꯕꯒꯤ ꯇꯟꯕꯅꯤꯅꯦ ꯆꯗꯤ ꯆꯥꯅꯤꯡꯕꯅꯤꯅꯦ ꯎ
ꯐꯨꯠꯂꯒ ꯃꯦꯞꯄꯗ ꯀꯣꯠꯂꯒ ꯆꯥꯕꯗꯣ ꯑ
ꯀꯔꯤ ꯅꯨꯃꯤꯠ ꯇꯔꯥ ꯑꯩꯈꯣꯏ ꯏꯅꯥꯎꯅꯨꯄꯤ ꯃꯊꯟꯗ ꯆꯠꯄ ꯃꯥꯜꯂꯦ
ꯑꯣ
ꯈꯔꯗꯤ ꯄꯨꯔꯛꯑꯦ ꯑꯗꯣ ꯆꯝꯐ ꯐꯨꯜꯂꯒ ꯆꯥꯏ ꯍꯥꯎ ꯑꯣꯏꯣꯏ
ꯑꯩꯁꯁꯨ ꯁꯥꯟꯅꯤ ꯑꯁ
ꯉꯔꯥꯡ ꯉꯔꯥꯡ ꯑꯣꯏꯔꯝꯅꯤ ꯏꯅꯦ ꯑꯃ ꯀꯣ ꯃꯊꯟꯇ ꯆꯠꯇꯧ ꯃꯥꯜꯂꯦ ꯑꯩꯈꯣꯏ ꯏꯅꯥꯎ ꯅꯨꯄꯤꯕꯨ ꯀꯧꯕ ꯃꯥꯜꯂꯦ ꯏꯅꯥꯎ ꯅꯨꯄꯤꯅ ꯆꯠꯄ ꯇꯜꯂꯦ ꯍꯥꯏꯕ ꯁꯠꯇ
ꯌꯥꯝꯌꯥꯝ ꯂꯩꯔꯦ ꯃꯥꯜꯂꯦꯀꯣ
ꯂꯩꯕꯨꯗꯤ ꯂꯩꯕ ꯃꯥꯜꯂꯦ ꯑꯣ ꯈꯔꯗꯤ ꯄꯤꯛꯄ ꯃꯥꯜꯂꯦ ꯆꯥꯎꯋꯗꯤ ꯍꯥꯏ
ꯎ
ꯎꯁꯋꯥ ꯑꯁ ꯑ ꯆꯥꯎꯕꯅ ꯍꯦꯟꯅ ꯍꯥꯎꯋꯤꯗ
ꯃꯩꯂꯥꯛ ꯄꯨ꯭ꯔꯥ
ꯃꯥꯏ ꯂꯥꯛꯇ
ꯀꯔꯒ꯭ꯔꯥ
ꯈꯪꯗꯦ ꯉꯁꯥꯏ ꯂꯥꯄꯅ ꯑꯗꯨꯣ ꯃꯨꯠꯈ꯭ꯔꯦ ꯂꯧ ꯃꯤ ꯌꯥꯝ ꯆꯥꯟꯅꯕ꯭ꯔꯣ ꯅꯣꯏꯔꯣꯝꯕꯨꯗꯤ
ꯑꯩꯈꯣꯏꯒꯤ ꯂꯧ ꯃꯅꯥꯛꯇ ꯎꯝ ꯄꯝꯐꯦꯟ ꯇꯧꯅꯤꯡꯉꯥꯏ ꯍꯥꯏꯅ ꯀꯟꯅ ꯇꯧꯔꯤ
ꯀꯅꯥ ꯍꯣꯏ ꯃꯈꯥ ꯂꯩꯀꯥꯏꯒꯤ
ꯈꯣꯏ ꯎꯝ ꯈꯂꯦ ꯀꯥꯏ ꯀꯗꯕ
ꯑꯣ
ꯀꯝꯄ꯭ꯂꯦꯟ ꯇꯧꯅꯤꯡꯉꯥꯏ ꯀꯟꯅ ꯇꯧꯔꯤ ꯃꯄꯥꯒ ꯃꯆꯥꯒ
ꯏꯁꯤꯡ ꯌꯥꯝ ꯂꯩꯔꯕ ꯏꯁꯤꯡ ꯌꯥꯝ ꯊꯣꯛ ꯂꯥꯛꯑꯕ ꯅꯣꯏ
ꯏꯁꯤꯡ ꯑꯩꯈꯣꯏ ꯂꯧꯗꯗꯤ ꯏꯁꯤꯡ ꯈꯔ ꯈꯔ ꯂꯥꯛꯑ ꯑꯗꯣ ꯃꯈꯥꯗꯗꯤ ꯗꯦꯗ ꯇꯨꯔꯦꯟꯒꯤ ꯏꯁꯤꯡ ꯏꯁꯤꯡ ꯆꯪꯅꯤꯉꯥꯏ ꯁꯦꯝꯕꯗꯨ ꯁꯦꯝꯅꯕꯒꯤ ꯆꯪꯗꯦ
ꯅꯣꯏ ꯄꯥꯏꯕ ꯀꯔꯤꯩ ꯏꯁꯤꯡꯣꯗ ꯅꯣꯏ
ꯍꯞꯇꯥ ꯑꯃ ꯁꯦꯝꯦꯕꯅꯤ
ꯑꯗꯨ ꯅꯣꯏ ꯏꯁꯤꯡ ꯍꯧꯖꯤꯛ ꯂꯧꯔꯨꯁꯦ ꯀꯥꯏꯗꯒꯤꯅꯣ ꯑꯗꯨꯗꯤ
ꯑꯩꯈꯣꯏ ꯍꯧꯖꯤꯛ ꯂꯩ ꯂꯧꯕꯁꯦ ꯂꯩꯀꯥꯏ ꯑꯃꯒꯤ
ꯑꯣ
ꯀꯔꯤꯔꯝ ꯃꯊꯛꯇ ꯂꯩꯀꯥꯏ ꯑꯃꯒꯤ ꯏꯁꯤꯡ ꯂꯥꯛꯑꯦꯀꯣ ꯑꯗꯨ ꯇꯨꯗ ꯀꯂꯥꯑꯣꯕꯅꯦ ꯌꯥꯝ ꯌꯥꯝꯗꯦꯗ ꯏꯁꯤꯡꯗꯣ ꯅꯣꯡ ꯆꯨꯔꯗꯤ ꯂꯩꯕ ꯑꯃꯨꯛ ꯅꯣꯡ ꯆꯨꯗ꯭ꯔꯗꯤ ꯂꯩꯇꯦ ꯂꯥꯛꯁꯨ ꯃꯤ ꯌꯥꯝꯕꯅꯤꯅ ꯏꯁꯤꯡꯗꯣ ꯀꯅꯥꯗꯤꯅꯤ
ꯃꯤ ꯃꯤ ꯑꯁ ꯇꯧꯅꯤꯡꯕ ꯉꯥꯛꯇꯪ ꯑꯣꯏꯕꯒꯤ
ꯎꯝ ꯑꯩꯈꯣꯏꯁꯨ ꯑꯩꯈꯣꯏ ꯂꯧ ꯂꯣꯏꯅꯤꯉꯥꯏ ꯑꯁꯤ ꯍꯞꯇꯥꯗ ꯂꯤꯡꯒꯅꯤ ꯑꯗꯨ ꯃꯤ ꯏꯅꯦꯒꯤ ꯃꯣꯏ ꯏ ꯂꯥꯎꯁꯨ ꯑꯁꯤ ꯍꯞꯇꯥꯗ ꯂꯤꯡꯒꯅꯤ ꯍꯥꯏ ꯈꯪꯗꯦ ꯀꯔꯤ ꯇꯧꯗꯣꯏꯅꯣ
ꯑꯣ ꯑꯩꯈꯣꯏ ꯂꯧ ꯆꯠꯁꯤꯀꯣ ꯅꯪꯁꯨ ꯅꯤꯡꯊꯧꯀꯥꯗ ꯁꯣꯏꯗꯕꯤ
ꯅꯤꯉꯔꯣ
ꯂꯣꯏꯅꯉꯥꯏ ꯎꯝ ꯅꯤꯡꯊꯧꯀꯔ ꯆꯠꯁꯤꯀꯣ ꯁꯣꯏꯗꯕꯤ ꯃꯤ ꯀꯧꯔꯁꯨꯣ ꯈꯨꯃꯅꯨ
ꯑꯗꯣ ꯑꯩꯈꯣꯏ ꯏꯆꯦ ꯑꯃ ꯑꯩꯈꯣꯏ ꯏꯁꯤꯡ ꯂꯕ ꯃꯊꯛꯇ ꯂꯩꯕꯗꯣ ꯃꯣꯏꯒꯤ ꯂꯧ ꯊꯥꯡꯖꯥ ꯅꯨꯃꯤꯠꯇ ꯅꯤꯡꯕ ꯆꯠꯁꯦ ꯃꯤ ꯂꯩꯕ꯭ꯔꯥ ꯍꯪꯕꯤꯌꯣꯅ ꯑꯩꯉꯣꯟꯗ ꯐꯣꯟ ꯇꯧꯔꯛꯏ ꯑꯦ ꯉꯔꯥꯡꯗꯣ ꯑꯗꯨ ꯑꯩꯅ ꯃꯤ ꯈꯪꯗꯦꯗꯗꯣ ꯍꯪꯗꯤ ꯍꯪꯕꯤꯒꯦ ꯑꯩꯅ ꯍꯥꯏꯕꯅꯦ
ꯄꯩꯁꯥꯦ
ꯎꯝ ꯅꯪꯗꯤ ꯑꯩꯒꯤ ꯂꯧ ꯆꯠꯀꯅꯤ
ꯁꯠꯇ꯭ꯔꯗꯤ ꯐꯥꯗ ꯋꯥ
ꯈꯪꯗꯦ ꯍꯪꯈꯤꯒꯦ ꯍꯥꯏꯔꯤꯕꯅꯦ ꯑꯩꯉꯣꯟ ꯃꯤ ꯇꯔꯥ ꯇꯔꯥ ꯑꯅꯤ ꯃꯤ ꯌꯥꯝ ꯆꯠꯀꯅꯤ ꯍꯥꯏꯗꯣ ꯃꯤ ꯂꯩꯇꯕ ꯃꯥꯜꯂꯦ ꯃꯣꯏꯒꯤꯗꯨ ꯇꯔꯥꯃꯔꯤ ꯒꯨꯝꯕ ꯆꯥꯅꯤꯡꯉꯥꯏ ꯃꯥꯜꯂꯦ
ꯑ ꯅꯣꯏ ꯂꯧ ꯂꯦꯟꯗ꯭ꯔꯗꯤ ꯑꯩꯈꯣꯏ ꯆꯠꯄ ꯌꯥꯕꯅꯤꯀꯣ ꯑꯁ
ꯑꯩꯈꯣꯏ ꯂꯤꯡꯗ꯭ꯔꯗꯤ ꯎꯝ ꯆꯠꯄ ꯌꯥꯕꯅꯦ ꯑꯩ ꯐꯥꯎ ꯆꯠꯅꯤꯡꯕꯅꯤꯍꯦ
ꯄꯃꯣꯣꯏꯗ ꯍꯧꯖꯤꯛꯀꯥꯟꯅꯤ ꯂꯧꯂꯤꯕꯁꯦ ꯀꯌꯥ ꯀꯌꯥ ꯄꯤꯅꯔꯤꯔꯣ ꯆꯥꯝꯃꯔꯤ ꯆꯥꯝꯃꯉꯥ
ꯆ ꯃꯔꯤꯔ ꯆꯥ ꯃꯉꯥꯔ ꯈꯪꯒꯦ ꯍꯪꯈꯤꯒꯦ ꯑꯩꯈꯣꯏ ꯂꯧ ꯈꯣꯏꯕ ꯃꯤꯁꯤꯡ ꯄꯥꯈꯪꯁꯤꯡꯅ ꯂꯧ ꯈꯣꯏꯅꯤꯡꯉꯥꯏ ꯀꯧꯔꯁꯨ ꯁꯪꯗꯦ ꯁꯪꯗꯦ ꯍꯥꯏꯌꯦ ꯑꯗꯨ ꯁꯇꯔꯗꯦ ꯅꯨꯃꯤꯠꯇꯗꯤ ꯁꯪꯕꯅꯤꯅ ꯑꯩꯈꯣꯏꯅ ꯁꯇꯔꯗꯦꯗ ꯑꯗꯨꯗꯤ ꯂꯣꯏꯅꯤꯉꯥꯏ ꯇꯧꯔꯁꯦ ꯍꯥꯏꯅ ꯇꯧꯕꯅꯦ
ꯑꯗꯨ ꯅꯃꯤ ꯀꯜꯂꯤꯉꯔꯣ
ꯎꯝ ꯃꯉꯥ ꯃꯉꯥ ꯑꯣꯏꯔꯗꯤ ꯂꯣꯏꯒꯅꯤꯗ ꯑꯄꯤꯛꯄꯁꯤꯡ ꯉꯔꯥꯡ ꯂꯤꯡꯈ꯭ꯔꯦ ꯑꯗꯣ ꯉꯁꯤꯁꯨ
ꯉꯔꯥꯡ ꯈꯣꯏꯕ꯭ꯔꯅꯣ ꯑꯄꯤꯕꯗꯣ
ꯑꯃꯈꯣꯏꯌꯦ
ꯑꯣ ꯉꯁꯤꯁꯨ ꯈꯣꯏꯕ꯭ꯔꯝ ꯀꯣ
ꯎꯝ ꯃꯣꯏ ꯒꯥꯔꯤ ꯑꯍꯝꯕ ꯊꯛꯇ ꯆꯥꯛꯈ꯭ꯔꯦ
ꯑꯣ
ꯏꯔꯥꯏ ꯅꯨꯃꯤꯠꯇ ꯃꯤ ꯑꯩꯈꯣꯏ ꯏꯆꯦ ꯃꯣꯏ ꯂꯦꯡꯒꯅꯤ ꯍꯥꯏ ꯑꯗ ꯈꯣꯏꯕꯁꯠꯄ ꯃꯥꯂꯦ
ꯑ
ꯎ ꯃꯣꯏ ꯉꯔꯥꯡ ꯈꯣꯏꯕꯁꯨ ꯑꯁ ꯒꯥꯔꯤ ꯁꯣꯏꯕ ꯃꯥꯜꯂꯦ ꯅꯨꯡꯗꯥꯡ ꯄꯨꯡ ꯇꯔꯦꯠ ꯃꯥ ꯇꯔꯦꯠ ꯇꯥꯕ꯭ꯔꯥ ꯇꯥꯗꯕ꯭ꯔꯥ ꯑꯗꯨꯛ ꯋꯥꯏꯗ ꯍꯜꯂꯛꯑꯦ
ꯎꯝ
ꯉꯔꯤ ꯌꯥꯗꯦ ꯑꯃꯨꯛ ꯁꯦꯝꯃꯨꯅꯤ ꯍꯥꯏꯅ ꯍꯋꯥꯂꯒ ꯑꯃꯨꯛ ꯆꯈ꯭ꯔꯦ ꯎ
ꯃꯣꯏꯁꯌꯥꯝ ꯀꯩꯇꯕꯣ ꯀꯅꯥ ꯀꯅꯥ ꯁꯃꯦ
ꯎꯝ ꯃꯣꯏꯁꯑꯝꯕ ꯑꯗꯨ ꯃꯊ ꯃꯣꯏ ꯃꯊꯟꯇ ꯁꯦꯝꯃꯦ ꯃꯔꯛ ꯃꯔꯛꯇꯗꯤ ꯃꯔꯛ ꯃꯔꯛꯇꯗꯤ ꯃꯤ ꯀꯥꯎꯔꯒ ꯁꯦꯝꯕꯀꯣ
ꯑꯣ
ꯎ
ꯌꯥꯝ ꯐꯩꯅꯦ ꯅꯃꯁꯦ ꯆꯨꯁꯦꯅꯃꯤꯠ ꯆꯨꯞꯄ ꯆꯣꯕ ꯌꯥꯗꯕ꯭ꯔꯥ ꯍꯥꯏꯕ ꯑꯃꯨꯛꯀ ꯆꯣꯔꯛꯀꯅꯤ ꯑꯃꯨꯛꯀ ꯐꯔꯛꯀꯅꯤ ꯄꯥꯏ ꯇꯥꯟ ꯇꯥꯟꯕꯣꯇꯟꯁꯤ ꯂꯥꯛꯑꯦ
ꯅꯣꯡ ꯆꯨꯕꯅꯤꯅ ꯑꯃꯨꯛꯀ ꯐꯝ ꯑꯃꯨꯛꯀ ꯂꯦꯞ ꯇꯧꯕꯅꯤ ꯭ꯔꯦ
ꯅꯣꯡ ꯆꯒꯇ ꯈꯣ ꯎꯝ ꯅ ꯆꯨꯔꯒ ꯂꯧꯜꯂꯤꯉꯗꯁꯨꯀꯣ ꯑꯁ ꯋꯥꯕ ꯑꯃꯅꯦ
ꯅꯨꯡꯉꯥꯏꯇꯦ ꯆꯣꯠꯄꯒꯤ
ꯎꯝ
ꯇꯥꯡꯁꯨ ꯂꯩꯥꯏꯍꯦ ꯑꯦꯁ
ꯑꯣ ꯀꯥꯅ ꯀꯔꯦ
ꯅꯪꯗꯤ ꯌꯨꯝꯗ ꯂꯩꯕꯅꯤꯅ ꯐꯖꯅ ꯇꯨꯝꯃꯣꯅꯦ
ꯑꯁ ꯇꯨꯝꯕ ꯌꯥꯗꯦ ꯑꯉꯥꯡꯁꯤꯡ ꯂꯩꯕꯒꯤ ꯌꯥꯗꯦ
ꯃꯗꯅꯠꯇ꯭ꯔꯣ
ꯑꯁ ꯑꯣ